ꯇꯥꯏꯀꯣ
ꯍꯣꯏ
ꯑꯁ ꯑꯩ ꯄꯨꯛꯇꯨ ꯅꯥꯕꯅ ꯌꯥꯗ꯭ꯔꯦ ꯑꯩ ꯃꯨꯛ ꯍꯦꯟꯖꯤꯟꯅ ꯆꯥꯁꯤꯜꯂꯨꯕꯒꯤ
ꯊ꯭ꯎꯄꯥꯏ ꯂꯩꯕ꯭ꯔ ꯈꯪꯗ꯭ꯔꯦ ꯑꯩꯁꯦ ꯆꯥꯈ꯭ꯔꯦ ꯍꯥꯎꯔꯦ
ꯍꯧꯎꯔꯦ ꯄꯨꯛꯅꯔꯦ
ꯄꯨꯛꯅꯔꯦ ꯅꯪ ꯀꯩꯗꯧꯔ ꯂꯩꯕ꯭ꯔ ꯐꯤꯁꯨꯔ ꯂꯩꯕ꯭ꯔ ꯀꯔꯤꯗꯧꯔ ꯂꯩꯕ꯭ꯔ ꯆꯥꯛ ꯍꯟꯁꯥꯡ ꯊ ꯊꫭꯡ ꯂꯩꯕ꯭ꯔ ꯆꯦꯡ ꯆꯥꯃ ꯂꯩꯕ꯭ꯔ
ꯆꯛꯂꯝꯕꯒꯤ ꯆꯥ ꯆꯛꯀꯦ ꯇꯧꯔꯤꯌꯦ
ꯆꯥ ꯊꯛꯀꯦ ꯋꯦ
ꯍꯣꯏ ꯅꫭ ꯁꯤꯡꯖꯨ ꯍꯥꯎꯕ꯭ꯔꯣ
ꯍꯥꯎꯋꯦ ꯍꯣꯏ ꯌꯥꯝꯆꯥꯕꯤꯈ꯭ꯔꯦ ꯉꯛ ꯉꯛꯇꯨ ꯌꯧꯈ꯭ꯔꯦ ꯍꯣꯔꯦꯟ ꯑꯃꯨꯛ ꯆꯥꯔꯅꯤ ꯅꯥꯏꯟ ꯊꯥꫪꯇꯤ ꯑꯗꯨꯃꯏꯗ ꯊꯦꯡꯅ ꯆꯥꯔꯅꯤ
ꯅꯪꯒꯤ ꯆꯥꯛꯇꯤ ꯀꯅꯥ ꯊꯣꯡꯕ ꯅꫭꯏꯒꯤ ꯆꯥꯛꯇꯤ
ꯑꯩꯈꯣꯏ ꯏꯃꯥ ꯂꯩꯔꯦ ꯑꯩꯈꯣꯏ ꯑꯩꯒꯤ ꯁꯤꯁꯇꫪ ꯏꯟꯂꫭꯈꫭꯏ ꯂꯧ ꯆꯥꯛ ꯊꯣꯡꯅꯤꯡꯉꯥꯏꯗꯨꯕꯨ ꯆꯣꯞ ꯊꯣꯡꯅꯤꯡꯉꯥꯏꯗꯨꯕꯨ ꯋꯥꯠꯇꯦꯅꯦ ꯅꯪ ꯂꯥꯛꯑꯒ ꯊꯣꯡꯕꯤꯒꯦ ꯍꯥꯏꯕ꯭ꯔ ꯑꯗꯨꯁꯨ ꯀꯥꯏꯗꯦ
ꯊꫭꯡꯕꯤꯒꯦ ꯃꯤ ꯂꯩꯔꯦꯗ ꯊꫭꯡꯕꯤꯒꯦ ꯍꯥꯏꯔꯒ
ꯍꯥꯥ
ꯆꯥꯛ ꯊꯣꯡꯕꯤꯒꯦ ꯍꯥꯏꯔꯒ ꯅꯪꯒꯤ ꯃꯤ ꯃꯌꯥꯝ ꯂꯩꯌꯦꯕ ꯊꯣꯡꯕꯤꯅꯤꯡꯉꯥꯏꯒꯤ
ꯑꯗꯨꯝ ꯃꯣꯏꯅ ꯑꯗꯨꯝ ꯑꯣꯐ ꯂꯧꯍꯟꯕ ꯌꯥꯏꯅ ꯑꯗꯨꯕꯨꯗꯤ ꯀꯔꯤꯁꯨ ꯀꯥꯏꯗꯦꯅ
ꯌꯥꯗꯦ ꯑꯩꯅ
ꯅꯪ ꯋꯥꯈꯜ ꯌꯥꯝ ꯋꯥꯕ꯭ꯔ ꯑꯗꯨꯒꯤꯗꯃꯛꯇ ꯀꯔꯤꯁꯨ ꯈꯟꯒꯅꯣ ꯑꯩ ꯍꯥꯏꯕꯤꯒꯦ
ꯑꯍꯍ ꯍꯥ ꯍꯣꯏ ꯋꯥꯏꯌꯦ
ꯑꯗꯨꯗꯤ ꯅꯪꯅ ꯉꯁꯤ ꯆꯥꯛ ꯊꫭꯡ ꯏꯟꯁꯥꯡ ꯆꯥꯛ ꯏꯟꯁꯥꯡ ꯊꯣꯡꯕꯤꯒꯦ ꯍꯥꯏꯕꯅꯤꯅ ꯍꯔꯥꯎꯕ ꯐꯣꯡꯗꯣꯛꯄ ꯑꯣꯏꯅ ꯁꯟꯁꯥ ꯊꯣꯡꯉ ꯆꯥꯔꯁꯤꯀꯣ
ꯅꯣꯏꯒꯤ ꯁꯤꯖꯨꯗꯤ ꯀꯅꯥ ꯃꯦꯠꯄꯣ
ꯁꯤꯡꯖꯨꯔꯣ
ꯑ
ꯂꯩꯁꯥꯕꯤ ꯈꯣꯏꯅ ꯃꯦꯠꯄꯗꯨꯅ ꯍꯥꯎꯋꯦ ꯍꯥꯏꯅ ꯂꯩꯁꯥꯕꯤꯗ ꯃꯦꯠꯍꯜꯂꯦ
ꯎꯝ
ꯃꯧꯅ ꯃꯦꯠꯂꯗꯤ ꯈꯥꯏ ꯌꯦ ꯁꯥꯕꯁꯨ ꯃꯣꯛ ꯁꯥꯒꯗꯕꯅꯦ
ꯃꯧꯒ ꯂꯩꯁꯥꯕꯤ ꯆꯞ ꯃꯥꯟꯅꯩꯌꯦ ꯃꯧꯅ ꯍꯥꯎꯕꯅꯦ
ꯎꯝ ꯄꯜꯂꯛꯀꯅꯨꯗ ꯇꯜꯂꯦꯍꯦ
ꯃꯧ ꯇꯜꯂꯦ ꯒꯥꯏꯅ
ꯇꯤꯜꯂꯥꯏꯈꯨꯝꯕꯤ ꯆꯨꯕꯗꯧꯅ ꯀꯩꯅꯣ ꯇꯧꯔꯛꯄꯀꯣ
ꯎꯝ ꯑꯗꯨꯗꯤ ꯅꯣꯏ ꯃꯥꯅ ꯆꯥꯛ ꯊꯣꯡꯕꯁꯨ ꯆꯥꯔꯨꯅꯨ
ꯏꯃꯥꯗꯤ ꯏꯃꯥꯅꯦ ꯀꯩꯅꯣ ꯍꯁ ꯃꯧꯒ ꯏꯃꯥꯒꯗꯤ ꯆ ꯆꯥꯡꯗꯝꯅꯕ ꯌꯥꯔꯣꯏ ꯍꯦ
ꯌꯥꯔꯦ
ꯃꯧ ꯃꯤꯟꯁ ꯃꯧꯗꯤ ꯃꯧ
ꯍꯣꯏꯅꯦ ꯑꯗꯨ ꯅꯃꯥꯁꯨ ꯃꯧꯅꯦꯅ
ꯗꯨꯕꯨ ꯑꯩꯉꯣꯟꯗꯗꯤ ꯄꯣꯛꯄꯤꯌꯦꯗꯅ ꯗꯨꯕꯨ ꯑꯩꯅꯗꯤ ꯃꯧ ꯍꯥꯏꯕ ꯌꯥꯗ꯭ꯔꯦꯗꯅ ꯗꯣ ꯅꯪ ꯀꯔꯤ ꯀꯔꯤ ꯍꯣꯠꯅꯔꯤꯒꯦ ꯇ꯭ꯋꯦꯜꯐ ꯂꯣꯏꯔꯕꯥ ꯀꯂꯦꯠꯁ ꯀꯥꯔ ꯂꯩꯕ꯭ꯔꯥ ꯀꯔꯤ ꯇꯧꯔ ꯂꯩꯕ꯭ꯔꯥ
ꯍꯣꯌ ꯇ꯭ꯋꯦꯜꯐ ꯂꯣꯏꯔꯦ ꯀꯣꯂꯦꯁ ꯇꯧꯋꯦ
ꯒ꯭ꯔꯦꯖꯨꯌꯦꯁꯟ ꯁꯤꯃꯤꯁꯇꯔ ꯀꯌꯥꯅꯣ
ꯁꯨ ꯀꯦꯟ ꯀ ꯉꯥꯏꯔꯤ
ꯎꯝ ꯌꯥꯝ ꯐꯩꯅꯦ ꯀꯟꯅ ꯍꯣꯠꯅꯧꯀꯣ
ꯍꯣꯏ
ꯄꯩꯁꯥꯁꯨ ꯇꯥꯟꯕ ꯀꯟꯒꯗꯕꯅꯦꯀꯣ ꯂꯦꯞꯄ ꯌꯥꯗꯦ
ꯍꯣꯏꯅꯦ ꯂꯦꯞꯄꯣꯏ
ꯑꯩꯁꯨ ꯀꯟꯅ ꯍꯣꯠꯅꯔ ꯂꯩꯕꯅꯦ ꯌꯦꯟꯒꯨꯝꯕ ꯂꯩꯔꯒ ꯉꯥꯅꯨꯒꯨꯝꯕ ꯂꯩꯔꯒ ꯃꯤꯉꯣꯟꯗ ꯌꯦꯛꯍꯜ-ꯌꯣꯟ-ꯑꯥ-ꯌꯣꯛꯍꯜꯂꯒ ꯐꯤꯐꯇꯤ ꯐꯤꯐꯇꯤ ꯇꯧꯅꯤꯉꯥꯏ ꯍꯥꯏꯕꯅꯦꯕꯀꯣ ꯅ
ꯎꯝ
ꯑꯗꯨꯕꯨ ꯋꯥꯔꯤ ꯁꯥꯃꯟꯕꯁꯦ ꯈꯗꯥꯡꯁꯦ ꯅꯣꯏ ꯈꯜꯂꯛꯈ꯭ꯔꯦꯅꯦ
ꯀꯔꯤ
ꯅꯨꯡꯗ ꯋꯥꯔꯤ ꯁꯥꯃꯟꯕꯩ ꯈꯗꯥꯡꯁꯦ ꯄꯣꯝꯃꯛꯑꯦꯕ
ꯑꯣꯃꯗꯤ
ꯑꯥꯢꯁ-ꯑꯥꯢꯁ ꯕꯦꯛꯅ ꯊꯣꯃꯒ ꯂꯩꯕꯅꯦ ꯈ ꯐꯅꯤꯉꯥꯏ ꯍꯥꯏꯅ ꯀꯣ ꯑꯥꯏꯁ ꯕꯦꯛ ꯑꯥꯏꯁ ꯕꯦꯒꯅ ꯈꯔ ꯊꯣꯝꯃꯒ ꯂꯩꯕꯅꯦꯕ ꯐꯣꯟ ꯋꯥꯔꯤ ꯁꯥꯃꯟꯕꯒꯤ ꯑꯍꯥꯟꯕꯒꯤ ꯑꯣꯏꯔꯝꯃꯣꯏ ꯁꯤꯡꯖꯨ ꯁꯤꯟꯖꯨ ꯆꯥꯕꯤ ꯅꯠꯇꯦ
ꯖꯨ ꯆꯥꯕꯩꯅꯦ ꯑꯩ ꯉꯁꯥꯏꯒꯤ ꯋꯥꯔꯤ ꯁꯥꯟꯅꯩꯅ ꯑꯩ ꯀ꯭ꯔꯤꯁꯨ ꯇꯧꯗꯦꯅ
ꯑꯗꯨ ꯅꯨꯄꯤꯒ ꯅꯨꯄꯥꯒꯗꯤ ꯇꯣꯉꯥꯜꯂꯦꯗꯅ
ꯌꯥꯔꯦ
ꯍꯦ ꯃꯅꯦꯒ ꯅꯨꯄꯥꯅ ꯑꯉꯥꯡ ꯄꯨꯣꯛꯀꯦ ꯍꯥꯏꯕꯗꯤ ꯌꯥꯔꯣꯏ ꯀꯔꯤ ꯃꯥꯟꯅꯒꯦ
ꯑꯗꯨꯗꯤ ꯅꯨꯞ ꯄꯤꯒꯤ ꯅꯨꯄꯥꯒꯤꯗꯨꯅ ꯋꯥꯉꯥꯡꯗꯨꯗꯤ ꯅꯨꯄꯥꯁꯨ ꯉꯥꯡꯉꯦ ꯅꯨꯄꯤꯁꯨ ꯉꯥꯡꯉꯦ ꯆꯠ ꯃꯅꯦꯌꯦ
ꯍꯧꯖꯤꯛ ꯑꯉꯥꯡ ꯄꯣꯛꯄꯒ ꯄꯣꯛꯇꯕ ꯈꯦꯠꯅꯕ ꯂꯩꯕꯗꯣ ꯑꯗꯨꯃꯥꯏꯅꯁꯨ ꯂꯩ ꯕꯅꯦ ꯑꯩꯅ ꯍꯥꯏꯕꯗꯤ ꯅꯨꯄꯤꯒꯤ ꯅꯨꯄꯥꯅꯁꯨ ꯀꯣ ꯋꯥ ꯉꯥꯡꯕꯁꯨ ꯍꯥꯏꯕꯤ ꯌꯦ
ꯋꯥꯉꯥꯡꯕꯨꯗꯤ ꯅꯨꯄꯤꯅ ꯈꯔ ꯀꯟꯕꯅꯤꯅ ꯅꯨꯄꯤꯅ
ꯑꯗꯨꯒꯤꯅꯦ ꯅꯪꯒꯤ ꯈꯗꯥꯡ ꯑꯗꯨꯒꯤꯅꯦ ꯅꯪꯒꯤ ꯈꯗꯥꯡꯗꯣ ꯄꯣꯝꯗꯕꯗꯣ ꯅꯣꯏꯗꯤ ꯄꯣꯛ ꯄꯣꯛꯊꯣꯔꯛꯄꯗ ꯅꯣꯏꯗꯤ ꯋꯥ ꯉꯥꯡꯉꯨ ꯍꯥꯏꯅ ꯑꯗꯨꯝ ꯇꯝꯕꯤꯔꯝꯅꯤꯅꯀꯣ
ꯂꯩꯗ ꯁꯤꯄꯨꯝ ꯁꯤꯄꯨꯝ ꯃꯛꯁꯦ ꯀꯥꯅꯥꯅ ꯊꯣꯛ ꯁꯤ ꯄꯨꯝꯅꯃꯛꯁꯦ ꯀꯅꯥꯅ ꯁꯨꯃꯥꯏꯅ ꯊꯣꯛꯍꯟꯕꯅꯣ ꯍꯥꯏꯔ ꯀꯥꯟꯗꯀꯣ ꯅꯨꯄꯤꯅꯅꯦꯕ ꯑꯗꯨꯁꯨ ꯊꯤꯐꯅꯅꯦꯕ ꯑꯗꯨꯁꯨ ꯑꯩꯅ ꯍꯥꯏꯕꯗꯤ ꯑꯗꯨꯝ ꯊꯤꯔꯛꯑ ꯗꯤ ꯍꯥꯏꯕꯅꯤꯗ
ꯍꯣꯏ
ꯅꯪꯁꯨ ꯑꯦꯛꯁꯦꯞ ꯇꯧꯅ ꯕꯒꯤꯗꯤ ꯀꯣ
ꯎꯝ
ꯑꯗꯨꯅꯦ ꯅꯣꯏ ꯑꯌꯨꯛꯇ ꯀꯔꯤ ꯍꯤꯟꯁꯥꯡ ꯆꯥꯏ ꯍꯥꯏꯕ ꯀꯥꯎꯈ꯭ꯔꯦ ꯅꯪꯍꯗꯤꯗ ꯁꯅ ꯍꯥꯏꯔ ꯄꯦ ꯑꯩ ꯍꯤꯡꯖꯥꯡꯗꯗꯤ ꯑꯩꯅ ꯍꯥꯏꯕꯤꯕꯗꯤ ꯅꯤꯡꯁꯤꯡꯕ꯭ꯔꯥ ꯍꯥꯏꯔꯛꯑꯣꯅꯦ
ꯅꯤꯁꯤꯡꯗꯦ
ꯗꯨꯅꯦꯕ
ꯍꯤꯟꯖꯥꯡꯗꯤ ꯅꯤꯡꯁꯤꯡꯁꯤꯡꯕ ꯉꯝꯗ꯭ꯔꯦ
ꯀꯅꯥ ꯀꯅꯥ ꯂꯩꯕ꯭ꯔꯣ
ꯑꯩꯗꯤ ꯑꯩ ꯏꯇꯣꯝꯗ ꯂꯩꯌꯦ ꯑꯗꯨ ꯃꯄꯥꯟꯗ ꯃꯤ ꯌꯥꯝ ꯂꯥꯡꯕꯒꯤ
ꯎꯝ
ꯅꯪꯗꯤ ꯊꯤꯟꯁꯨ ꯄꯣꯕꯁꯨ ꯇꯧꯗꯦ
ꯑꯩ ꯇꯧꯗꯦ ꯍꯣꯏ ꯑꯩ ꯀꯩꯅꯣ ꯇꯧꯕ ꯑꯝ ꯕ ꯕꯥꯥꯏ ꯎꯝ ꯀꯩꯅꯣ ꯇꯧꯕ ꯑꯩꯗꯤ ꯑꯗꯨꯝ ꯎ ꯊꯦꯡꯅ ꯇꯨꯝꯕꯒꯤꯀꯣ ꯇꯨ ꯋꯥꯟ ꯊꯥꯔꯇꯤꯗꯔ ꯇꯨꯗꯔ ꯐꯨꯠꯕꯣꯜꯗ ꯑꯗꯨꯝ ꯌꯦꯡꯉꯦ ꯑꯣ ꯐꯥꯏꯚ ꯊꯥꯔꯇꯤꯒꯤ ꯑꯗꯨꯝ ꯌꯦꯡꯉꯦ ꯑꯗꯨ ꯉꯥꯛꯇꯥꯪꯪ ꯇꯨꯝꯕ
ꯑ
ꯑꯗꯣ
ꯍꯣꯏ ꯔꯣꯏ ꯅꯨꯃꯤꯗꯥꯗ ꯀ꯭ꯔꯤꯁꯗ ꯍꯁꯥꯅꯦ
ꯅꯨꯃꯤꯗꯥꯡꯗ ꯈꯪꯗꯦ
ꯅꯪ ꯀꯅꯥꯒ ꯂꯩꯕ꯭ꯔꯣ ꯅꯪ ꯑꯇꯤ ꯍꯣꯏ ꯂꯩꯕ ꯅꯪ ꯐꯗ ꯑꯃꯗꯥꯏꯗ ꯂꯩꯃꯤꯟꯅꯕ꯭ꯔꯥ ꯀꯃꯥꯏꯅ ꯇꯧꯕ꯭ꯔꯥ
ꯑꯣ ꯑꯩ ꯍꯣꯁꯇꯦꯜ ꯂꯩꯌꯦ ꯑꯗꯨꯒꯤꯅꯦ
ꯑꯔꯦ ꯑꯉꯥꯡꯁꯤꯡꯁꯦ ꯌꯥꯝ ꯁꯥꯊꯤꯅꯦꯀꯣ ꯑꯁ ꯃꯅꯥ ꯄꯥꯏꯔꯒ ꯂꯩꯐꯝꯕ ꯑꯉꯥꯡꯁꯤꯡ ꯑꯃꯗꯤ ꯑꯉꯥꯡꯁꯤꯡꯅꯦ ꯕꯦꯔꯤ ꯆ ꯀꯦꯅꯦ ꯑꯉꯥꯡ ꯅꯤꯒ꯭ꯔꯣꯒꯤ ꯑꯉꯥꯡ
ꯂꯩꯌꯦꯅꯥ
ꯌꯥꯝ ꯑꯉꯥꯡ ꯑꯣꯏꯕ ꯈꯣꯏꯗꯨꯅꯦ
ꯑꯗꯨꯃꯥꯏꯅ ꯍꯥꯏꯌꯣꯅ ꯑꯩꯈꯣꯏꯁꯨ ꯑꯉꯥꯡꯅꯦ
ꯅꯣꯏꯗꯤ ꯑꯩꯈꯣꯏꯗꯤ ꯍꯜꯂꯝꯕꯅꯤꯗ
ꯉꯥꯡꯉ ꯑꯣꯏꯒꯤ
ꯉ ꯅꯁꯨꯁ ꯅꯗ ꯀ꯭ꯂꯥꯁ ꯇꯦꯟ
ꯀꯔꯤꯒꯤ ꯀ꯭ꯂꯥꯁ ꯇꯦꯟ
ꯌꯥ ꯂꯣꯛꯍꯜꯂꯛꯄꯅꯤ ꯄꯨꯛꯅꯤꯡꯔꯦ
ꯁꯤ ꯊꯤꯕꯁꯤ ꯌꯥꯗ ꯀꯣ ꯃꯤꯉꯣꯟꯗ
ꯁꯤ ꯇꯧꯕꯅꯦ ꯑꯩ ꯒ꯭ꯔꯦꯖꯨꯑꯌꯦꯁꯟ ꯂꯣꯏꯔꯦ ꯑꯩ ꯇꯨ ꯊꯥꯎꯖꯟ ꯁꯚꯦꯟꯇꯤꯟꯗ
ꯑꯗꯨ ꯀꯁꯇꯤꯗ ꯅꯪ ꯆꯤꯟꯊꯤꯕꯨꯗꯤ ꯌꯥꯝ ꯊꯤꯔꯝꯃꯅꯤ ꯑꯩ ꯃꯤꯉꯣꯟꯗꯨꯁꯨ
ꯍ ꯆꯤꯟꯗꯨꯕꯨ ꯁꯤꯕꯤ ꯑꯔꯗꯤ ꯊꯤ ꯕꯤ ꯑꯔꯗꯤ
ꯊꯤꯔꯤ ꯗꯤ ꯍꯧꯖꯤꯛꯁꯨ ꯍꯂꯑꯣ ꯍꯜꯂꯣ